ꯍꯜꯂꯣ
ꯍꯣꯏ ꯇꯥꯕ꯭ꯔꯣ
ꯇꯥꯏꯌꯦ ꯑꯦꯦꯔꯤ ꯀꯃꯥꯏꯅ
ꯇꯥꯔꯕꯣ
ꯇꯥꯔꯦ ꯇꯥꯕ꯭ꯔꯣ
ꯍꯣꯏ ꯇꯥꯏ ꯇꯥꯏ ꯀꯩꯗꯕꯔꯝꯃꯤꯅꯣ
ꯑꯦ
ꯀꯩꯗꯧꯔꯝꯃꯤꯅꯣ
ꯀꯔꯤꯁꯤꯗꯥꯎꯗꯦ
ꯑꯦ ꯊꯕꯛ ꯀꯩꯝ ꯇꯧꯗ꯭ꯔꯕꯣ
ꯇꯧꯗ꯭ꯔꯦ ꯅꯨꯡꯁꯥ ꯁꯥꯃꯟꯗꯅ
ꯑꫭꯏꯅꯦ ꯅꯨꯡꯁꯥ ꯁꯥꯏꯅꯣ ꯎꯝ ꯄꯣꯊꯥꯎꯗ
ꯎꯝ
ꯑꯁ ꯌꯥꯝ ꯅꯨꯡꯉꯥꯏꯗ ꯍꯧꯖꯤꯛꯇꯤ ꯍꯔꯥꯎꯕꯅ ꯍꯔꯥꯎꯕꯅ
ꯍꯥꯎ ꯍꯣꯏ ꯉꯁꯥꯏꯗꯤ ꯁꯥꯎꯅꯤꯡꯕꯅꯦ ꯑꯩ
ꯍꯣꯏ ꯍꯥꯏꯔꫭ ꯑꯍꯥ ꯍꯥ ꯎꯝ ꯀꯩ ꯃꯊꯦꯜ ꯆꯥꯒꯦ ꯉꯁꯥꯏ ꯑꯌꯨꯛ ꯑꫭ
ꯑꯩ ꯏꯟꯁꯥꯡ ꯍꯥꯎꯇꯦ
ꯍꯥꯎꯕ ꯍꯥꯎꯗꯕ ꯅꯠꯇꯦꯅꯦ ꯀꯩ ꯃꯊꯦꯜ ꯍꯥꯏꯕꯅꯤꯗ
ꯑ ꯑꯂꯨꯒ ꯃꯥꯏꯔꯦꯟ ꯃꯅꯥ
ꯑꯣ ꯅꯣꯏ ꯑꯩ ꯅꯣꯏꯒꯤ ꯍꯟꯗꯛ ꯀꯩꯅꯣ ꯊꯥꯒꯔ ꯑ ꯍꫭꯟ ꯊꯥꯔꯂꫭꯏꯗꯔꫭ ꯆꯥꯛꯍꯥꯎꯗꯣ
ꯊꯥꯔꯔꯣꯏ ꯂꯩꯇ꯭ꯔꯦ ꯆꯥꯛꯍꯥꯎ ꯊꯥꯕꯗꯣ ꯀꯩꯅꯣ ꯇꯧꯋꯦꯕ
ꯎꯝ
ꯆꯥꯛꯇꯣ ꯐꯧꯗꯣ ꯃꯥꯡꯉꯦꯕ
ꯀꯩ
ꯆꯥꯛꯍꯥꯎ ꯊꯥꯔꯗꯤ ꯋꯥ ꯑꯗꯨꯝ ꯁꯨꯝ ꯁꯨꯝ ꯅ ꯍꯥꯏꯔꯁꯨ ꯆꯥꯛꯍꯥꯎ ꯊꯥꯔꯗꯤ ꯕꯣꯔꯥ ꯑꯃ ꯊꯣꯛ ꯀꯅꯤꯕꯀꯣ ꯆꯥꯛꯍꯥꯎ ꯊꯥꯗꯅ ꯐꯧ ꯊꯝꯃꯗꯤ ꯕꯣꯔꯥ ꯑꯅꯤ ꯑꯍꯨꯝ ꯊꯣꯛꯀꯅꯤꯕ
ꯑꯣ ꯑꯗꯨ ꯆꯥꯛꯍꯥꯎ ꯐꯕꯁꯦ ꯖꯒꯥꯁꯦ ꯑꯩ ꯍꯥꯏꯕꯤꯒꯦꯀꯣ
ꯎꯝ
ꯑꯩꯈꯣꯏꯒꯤ ꯀꯩ ꯍꯥꯏꯁꯤꯔ ꯄꯨꯔꯥ ꯂꯩ ꯂꯩꯕꯥꯛ ꯍꯥꯔꯁꯦ ꯐꯝ ꯑꯃ ꯐꯝꯃꯜꯂꯁꯨꯀꯣ ꯆꯥꯛꯍꯥꯎꯖꯦ ꯐꯠꯇꯦ ꯍꯥꯏꯌꯦꯕ ꯑꯗꯨꯅ ꯑꯐꯕ ꯖꯒꯥ ꯍꯥꯏꯔꯒ ꯑꯩꯈꯣꯏꯒꯤ ꯅꯨꯡ ꯅꯨꯡ ꯈꯔ ꯈꯔ ꯂꯩꯕ ꯖꯒꯥꯗꯣ ꯅꯨꯡꯀꯨꯞ ꯍꯥꯏꯇꯥꯔꯦꯀꯣ ꯑꯗꯨꯒꯨꯝꯕ ꯖꯒꯥꯗꯣ ꯐꯩ ꯐꯩꯌꯦ ꯍꯥꯏꯌꯦ ꯑꯩꯈꯣꯏꯁꯨ ꯃꯥꯡ ꯃꯥꯡꯗ ꯊꯥꯏꯌꯦꯕ ꯑꯩꯈꯣꯏꯒꯤ ꯑ ꯀꯩꯅꯣꯗꯒꯤ ꯔꯦꯜꯋꯦ ꯔꯦꯜꯋꯦ ꯂꯥꯛꯄꯗꯒꯤ ꯅꯤꯡꯈꯥꯏꯔꯛꯄ ꯏꯁꯤꯡ ꯆꯥꯎ ꯆꯥꯎꯊꯔꯛꯄꯒꯤ ꯀꯩꯅꯣ ꯂꯩꯕꯗꯣ
ꯑꯥ
ꯑꯗꯨꯒꯤ ꯖꯒꯥꯗꯣ ꯑꯩꯈꯣꯏꯅ ꯑꯃꯨꯛ ꯌꯣꯄꯥꯛꯅ ꯇꯧꯔꯒ ꯑꯩꯈꯣꯏꯒꯤ ꯀꯩ ꯍꯥꯏꯁꯤꯔ ꯂꯧ ꯑ ꯀꯩ ꯍꯥꯏ ꯀꯩ ꯍꯥꯏꯗꯣꯏꯅꯣ ꯈꯪꯗꯦꯗ ꯑꯗꯣ ꯖꯒꯥ ꯈꯤꯇꯪ ꯁꯦꯝꯃꯦꯕꯀꯣ ꯁꯦꯝꯃ ꯁꯦꯝꯃꯒ ꯑꯍꯥꯟꯕꯗ ꯑꯍꯥꯟꯕꯗꯗꯤ ꯑꯩꯈꯣꯏꯒꯤ ꯐꯧꯒꯨꯝꯕ ꯐꯧ ꯑꯐꯕꯗꯣ ꯊꯥꯔꯒꯗꯤ ꯐꯔꯣꯏ ꯍꯥꯏꯕ ꯑꯗꯨꯒ ꯑꯍꯥꯟꯕꯗ ꯆꯥꯛꯍꯥꯎ ꯊꯥꯕꯅꯦꯕ ꯁꯍꯥꯎ ꯌꯥꯝ ꯐꯩꯌꯦ ꯍꯣꯏ ꯌꯥꯝ ꯐꯩꯌꯦ ꯑꯩꯈꯣꯏꯒꯤ ꯂꯧ ꯂꯧꯔꯥꯡ ꯍꯥꯏꯒꯗ꯭ꯔꯥꯀꯣ ꯍꯥꯏꯗꯤ ꯑꯗꯨꯝ ꯑꯗꯨ ꯑꯃ ꯑꯅꯤ ꯑꯍꯨꯝ ꯑꯣꯏꯔꯝꯒꯅꯤꯌꯦ
ꯑꯣ ꯌꯥꯝ ꯐꯩꯅꯦ
ꯑꯧ ꯍꯧꯖꯤꯛꯇꯤ ꯑꯗꯨ ꯊꯥꯗ꯭ꯔꯦ ꯑꯩꯈꯣꯏ ꯐꯧ ꯑꯐꯕ ꯑꯣꯏꯅ ꯑꯗꯨꯝ ꯊꯥ ꯊꯥꯕ ꯌꯥꯔꯦ
ꯎꯝ
ꯆꯥꯛꯍꯥꯎꯗꯨ ꯍꯥꯎꯕꯅꯤꯗ
ꯍꯥꯎꯋꯦ ꯇꯟꯗꯣ ꯆꯥꯅꯤꯡꯉꯦꯕ
ꯍꯣꯏ
ꯌꯥꯝ ꯇꯥꯡꯉꯦ ꯆꯛꯆꯥꯎꯗꯤ‌ ꯆꯥꯝꯃ
ꯀꫭꯛꯇ ꯆꯥꯝꯃ ꯍꯥꯏꯗꯤ ꯑꯩꯈꯣꯏꯒꯤ ꯀꯩꯅꯣꯗꯨꯔꯣ ꯑꯁꯨꯨꯕꯗꯨꯔꯣ ꯀꯦꯖꯤꯗ ꯎꯝ ꯍꯣꯏ ꯍꯣꯏ ꯀꯦꯖꯤ ꯀꯦꯖꯤ ꯑꯃꯗ ꯆꯥꯝꯃꯀꯣ
ꯎꯝ ꯇꯥꯡꯉꯦꯀꯣ
ꯅꯣꯡꯃ ꯆꯥꯁꯦ ꯇꯥꯡꯉꯦꯕ ꯃꯤ ꯀꯦꯖꯤ ꯑꯃꯗ ꯆꯦꯡ ꯀꯤꯂꯣꯒꯨꯝꯕꯗꯤ ꯀꯦꯖꯤ ꯑꯃꯗ ꯅꯤꯐꯨ ꯃꯉꯥ ꯌꯥꯡꯈꯩ ꯄꯤ ꯄꯔꯤꯁꯤꯗꯤ ꯑꯗꯨꯁꯨ ꯆꯥꯝꯃ ꯑꯗꯨ ꯑꯣꯏꯅ ꯀꯩꯅꯣ ꯇꯧꯔꯁꯤꯔ ꯈꯪꯗꯦ ꯕꯤꯖꯤꯅꯦꯁ ꯇꯧꯔꯁꯤꯔ ꯈꯪꯗꯦ
ꯇꯥꯡꯉꯦꯕ ꯑꯃꯨꯕꯗꯣ ꯆꯥꯅꯤꯡꯉꯦ ꯑꯩꯗꯤ
ꯎꯝ ꯍꯌꯦꯡꯋꯥ ꯊꯥꯕ ꯌꯥꯅꯤ ꯊꯥꯁꯦ ꯑꯥꯗ ꯂꯧꯗꯀꯣ ꯂꯧꯕꯨꯛꯇ ꯊꯥꯥꯁꯦ ꯎꯝ ꯊꯥꯕ ꯖꯒꯥꯗꯤ ꯌꯥꯝ ꯂꯩꯔꯦ ꯎꯝ ꯍꯣꯏ
ꯊꯋꯥ ꯌꯥꯝꯅ ꯂꯩ ꯍꯥꯏ ꯇꯟꯗ꯭ꯔꯒꯗꯤ ꯊꯋꯥꯏ ꯌꯥꯝ ꯂꯩꯌꯦ ꯇꯜꯂꯗꯤ ꯈꯪꯗꯦ
ꯇꯟꯗ꯭ꯔꯒ ꯂꯣꯏꯔꯦ ꯑꯗꯨꯝ ꯁꯨꯃꯤꯟꯅꯔꯗꯤ ꯀꯩꯁꯨ ꯇꯜꯂꯣꯏꯗ
ꯍꯣꯏ ꯑꯩ ꯏꯁꯥ ꯏꯁꯥꯒꯤꯅꯦ ꯍꯥꯏꯔ ꯈꯜꯂꯒ ꯇꯧꯔꯗꯤ ꯀꯩꯁꯨ ꯇꯜꯂꯣꯏꯗ ꯀꯃꯥꯏꯅ ꯇꯟꯗꯣꯏꯅꯗꯥꯗꯣ ꯑꯩꯈꯣꯏꯒꯤꯅꯦ ꯍꯥꯛ ꯑꯗꯨꯝ ꯁꯨꯅꯤꯡꯕ ꯇꯧꯅꯤꯡꯕ ꯄꯣꯛꯀꯅꯦꯕ
ꯎꯝ
ꯑꯗꯨꯗ ꯑꯩꯈꯣꯏ ꯏꯁꯥꯒꯤ ꯖꯒꯥ ꯂꯩꯕꯅꯤꯅ ꯌꯥꯝ ꯋꯥꯅ ꯃꯤ ꯃꯈꯥꯒꯤ ꯂꯩ ꯂꯩꯕꯩ ꯑꯗꯨꯃꯥꯏꯅ ꯁꯨꯔꯨꯗ꯭ꯔꯁꯨ ꯌꯥꯔꯦꯕ ꯁꯨꯅꯤꯡꯕ ꯃꯇꯝꯗ ꯁꯨꯒꯅꯤ ꯇꯧꯅꯤꯡꯕ ꯃꯇꯝꯗ ꯇꯧꯒꯅꯤ ꯌꯥꯝ ꯅꯨꯡꯉꯥꯏꯅ ꯇꯧ ꯌꯥꯔꯦ
ꯌꯨꯝ ꯃꯅꯥꯛꯇꯁꯨ ꯂꯩꯕꯅꯤꯅꯀꯣ
ꯍꯣꯏ ꯇꯧꯕ ꯌꯥꯔꯦ ꯃꯇꯝ ꯃꯇꯝꯒꯤꯀꯣ ꯇꯧꯕ ꯌꯥꯔꯦ ꯍꯣꯏ ꯇꯧꯔꯅꯤ ꯎꯝ ꯅꯨꯡꯁꯥꯥ ꯃꯔꯛꯇꯅ ꯑꯃꯨꯛ ꯄꯣꯊꯥꯕ ꯀꯣ
ꯑꯥ
ꯑꯗꯨꯒ ꯑꯗꯨꯒꯤꯅ ꯑꯗꯨ ꯃꯇꯝ ꯑꯣꯏꯔꯦ ꯂꯧ ꯐꯧ ꯈꯥꯏ ꯑꯗꯒꯤ ꯌꯩꯕ ꯃꯇꯝ ꯂꯧ ꯌꯩꯕ ꯂꯣꯏꯔꯒ ꯑꯃꯨꯛ ꯍꯤꯡꯈꯣꯜ ꯅꯨꯡꯈꯣꯜ ꯈꯣꯏꯒꯦꯗꯤ ꯈꯣꯏ ꯌꯥꯔꯦ ꯏꯟ ꯏꯟꯖꯤꯟ ꯑꯃ ꯂꯩꯔꯅꯤ ꯀꯕꯨꯇꯥ ꯀꯣ
ꯑꯥ
ꯀꯕꯨꯇꯥ ꯑꯃ ꯃꯊꯪ ꯆꯍꯤꯗ ꯂꯤꯁꯤꯡ ꯌꯥꯡꯈꯩꯃꯨꯛ ꯄꯤꯕ ꯂꯩꯔꯒ ꯊꯝꯃꯁꯤꯔ ꯈꯪꯗꯦ
ꯍꯣꯏ ꯊꯝꯃꯣ ꯂꯩꯕ꯭ꯔꯅꯦ
ꯂꯤꯁꯤꯡ ꯌꯥꯡꯈꯩꯒꯤ ꯍꯟꯗꯛ ꯑꯩꯈꯣꯏ ꯏꯅꯦ ꯃꯆꯥꯅꯨꯄꯥ ꯑꯍꯟ ꯀꯣ ꯂꯤꯁꯤꯡ ꯌꯥꯡꯈꯩꯒꯤ ꯀꯩꯅꯣ ꯌꯥꯝ ꯐꯕ ꯂꯧꯋꯦ ꯍꯥꯏꯌꯦ ꯑꯩꯅ ꯑꯩꯅ ꯑꯍꯥꯟꯕ ꯅꯠꯇꯦ ꯁꯦꯀꯦꯟ ꯍꯦꯟꯅꯦ
ꯑ
ꯏꯃꯥꯟꯅꯕꯗ ꯑꯩ ꯍꯪꯕꯅꯦꯕ ꯍꯟꯗꯛ ꯀꯩꯅꯣ ꯅꯣꯏ ꯔꯣꯝꯗ ꯍꯪꯕꯤꯌꯨ ꯍꯥꯏꯔꯒ ꯂꯤꯁꯤꯡ ꯍꯨꯝꯗ꯭ꯔꯥ ꯄꯤꯕꯗꯤ ꯂꯩꯌꯦ ꯍꯥꯏꯕꯀꯣ ꯁꯚꯦꯟꯇꯤ ꯄꯤꯕ ꯑꯗꯨꯗꯤ ꯈꯔ ꯇꯥꯡꯒꯨꯝ ꯇꯧꯕ ꯁꯤꯁꯨ ꯗꯥꯎ ꯗꯥꯎꯅꯦ ꯀꯕꯨꯇꯥ ꯊꯧꯕ ꯃꯤꯗꯨꯒ ꯆꯠ ꯆꯥꯃꯤꯟꯅꯔꯒ ꯊꯤꯔꯨꯔꯒꯗꯤ ꯑꯐ ꯑꯐꯕꯁꯨ ꯂꯩꯕꯅꯦꯕ ꯍꯥꯏꯗꯤ ꯁ꯭ꯋꯥꯏꯒꯤꯗꯤ ꯑꯌꯥꯝꯕ ꯐꯣꯔꯁꯟꯅ ꯈꯣꯏꯔꯗꯤ ꯂꯧꯁꯦ
ꯎꯝ
ꯊꯕꯨꯇꯥꯥꯅ ꯀꯌꯥ ꯇꯧꯗ꯭ꯔꯕꯅꯦ
ꯐꯣꯔꯁꯟꯅ ꯎꯝ ꯗꯤ ꯂꯧ ꯆꯧꯕꯁꯤꯡꯅꯀꯣ
ꯍꯣꯏ
ꯑꯗꯨꯝ ꯇꯧꯋꯦꯕ ꯑꯗꯨ ꯑꯗꯨ ꯑꯣꯏꯔꯁꯨ ꯑꯩꯈꯣꯏꯒꯤ ꯑꯣꯏꯔꯗꯤ ꯑꯗꯨꯝ ꯎꯝ ꯑꯩꯈꯣꯏꯒꯤ ꯂꯧ ꯑꯗꯨꯝ ꯇꯧꯅꯤꯡꯉꯥꯏ ꯑꯣꯏꯔꯗꯤ ꯌꯨꯝꯗ ꯑꯃ ꯂꯩꯕꯅꯗꯤ ꯐꯩꯗꯅ ꯃꯤꯒꯤ ꯑꯃꯨꯛ ꯍꯥꯏꯗ꯭ꯔꯁꯨ
ꯍꯣꯏ ꯍꯣꯏ ꯃꯥꯟꯅꯦ ꯑꯩ ꯑꯥꯒꯁꯀꯤ ꯀꯩꯅꯣ ꯃꯔꯨꯞ ꯐꯥꯎꯕꯗ ꯑꯗꯨ ꯂꯩꯅꯕ ꯈꯥꯛꯑꯁꯤꯔ ꯈꯪꯗꯦꯗ ꯁꯦꯞꯇꯦꯝꯕꯔ ꯑꯗꯥꯏꯗ ꯐꯥꯎꯒꯅꯤ
ꯑꯗꯨꯁꯨ ꯂꯩꯅꯤꯡꯉꯤ ꯑꯁꯤꯁꯨ ꯇꯧꯅꯤꯡꯉꯤ ꯂꯣꯏꯅ
ꯑꯗꯨ ꯂꯧ ꯈꯪꯁꯦꯅꯦ ꯂꯩꯔꯒ ꯊꯝꯕꯗꯗꯤ ꯀꯩ ꯃꯥꯡꯗ꯭ꯔꯦ
ꯎꯝ
ꯑꯁ ꯌꯥꯝ ꯂꯩꯗꯧ ꯂꯩꯗ ꯄꯣꯠ ꯗ꯭ꯔꯥꯏꯁꯃꯤꯔꯁꯨ ꯂꯩꯒꯅꯤ ꯑꯗꯨꯁꯨ ꯂꯩꯥꯏꯒꯅꯤ ꯔꯥꯏꯁ ꯃꯤꯜꯗꯤ ꯀꯨꯟꯊ꯭ꯔꯥ ꯀꯨꯟꯊ꯭ꯔꯥ ꯃꯉꯥꯃꯨꯛ ꯂꯩꯌꯦ ꯑꯍꯥꯟꯕꯗ ꯈꯪꯗꯦꯗ ꯀꯔꯝꯕꯅ ꯂꯧꯕꯅ ꯐꯒꯗ꯭ꯔꯥ ꯒ꯭ꯌꯥꯟ ꯃꯥꯟ ꯇꯥꯗ꯭ꯔꯦꯗ ꯑꯩ ꯅꯪꯁꯨ ꯍꯥꯏ ꯍꯥꯏ ꯍꯥꯏꯌꯨꯅꯦ ꯀꯔꯝꯕꯅ
ꯑꯣꯛ ꯀꯨꯝꯕ ꯂꯣꯏꯔ ꯑꯗꯨꯒ ꯉꯥꯅꯨꯒꯤꯒꯨꯝꯕꯀꯣ ꯆꯤꯡꯀꯣꯛꯇꯨꯅ ꯑꯗꯨꯝ ꯃꯆꯤꯟꯖꯥꯛ ꯑꯣꯏꯕ ꯌꯥꯏꯗꯅ
ꯍꯣꯏ ꯀꯔꯝꯕ ꯍꯥꯟꯅ ꯂꯧꯁꯤꯒꯦ ꯈꯪꯗꯦꯗ ꯅꯪꯁꯨ ꯈꯔ ꯍꯥꯏ ꯈꯔ ꯈꯜꯂꯨꯅꯦ ꯀ ꯔꯥꯏꯁ ꯃꯤꯜ ꯍꯥꯟꯅ ꯂꯩ ꯉꯥꯅꯨꯒꯨꯝꯕ ꯂꯣꯏꯔꯒꯗꯤ ꯔꯥꯏꯁ ꯃꯤꯜ ꯂꯩꯕꯗꯤ ꯐꯕꯀꯣ
ꯎꯝ
ꯔꯥꯢꯁꯃꯤꯜ ꯗꯔꯀꯥꯔ ꯂꯩꯔꯦ꯫
ꯂꯧꯒꯨꯝꯕ ꯑꯗꯨꯝ ꯇꯧꯔꯣꯏꯗ꯭ꯔꯗꯤ ꯔꯥꯢꯁ ꯃꯤꯜ ꯅꯗꯤ ꯐꯩ꯫
ꯔꯥꯢꯁ ꯃꯤꯜ ꯍꯥꯟꯅ ꯂꯧꯔꯁꯤꯔ ꯑꯗꯨꯗꯤ꯫
ꯈꯪꯗꯦꯌꯦ ꯅꯪ ꯈꯨꯁꯤꯅꯦ꯫
ꯑꯦ ꯅꯪ ꯀꯨꯁꯤꯁꯨ ꯌꯥꯎꯔꯤꯅꯤ ꯀꯩꯅꯣ ꯅꯪꯒꯤꯁꯨ ꯌꯥꯎꯔꯤꯅꯤ꯫ ꯔꯥꯁꯃꯤꯜ ꯂꯧꯔꯒ ꯊꯝꯕꯅꯗꯤ ꯐꯗꯤ ꯐꯔꯦ ꯍꯥꯏꯗꯤ꯫ ꯔꯥꯁꯃꯤꯜꯁꯨ ꯆꯍꯤ ꯆꯍꯤꯒꯤꯅꯦ ꯇꯥꯡꯈꯠꯂꯛꯑꯅꯤꯕ꯫
ꯎꯝ ꯑꯗꯨꯅꯦ꯫
ꯑꯗꯣ ꯃꯃꯥꯡꯗ ꯌꯥꯝ ꯍꯣꯡꯉꯝꯕꯗꯣ ꯍꯧꯖꯤꯛꯇꯤ ꯇꯥꯡ ꯇꯥꯡꯉꯛꯈ꯭ꯔꯦ꯫
ꯎꯝ꯫ ꯀꯕꯨꯇꯥꯗꯤ ꯍꯣꯡꯂꯛꯀꯗꯧꯕ ꯃꯥꯜꯂꯦ ꯀꯣ ꯍꯧꯖꯤꯛꯇꯤ꯫
ꯍꯣꯏ ꯀꯕꯨꯇꯥꯗꯤ ꯁꯦꯀꯦꯟ ꯍꯦꯟꯒꯨꯝꯕꯗꯤ ꯑꯗꯨꯝ ꯍꯣꯡꯊꯔꯅꯤ ꯍꯥꯏꯗꯤ ꯈꯣꯡ ꯈꯣꯡꯅꯔꯅꯤꯗ ꯈꯪꯗꯦꯗ ꯂꯣꯏ ꯂꯧꯎꯅꯤꯡꯉꯤꯗ꯫ ꯐꯣꯔꯁꯟꯁꯨ ꯂꯧꯅꯤꯡꯉꯤ ꯐꯣꯔꯁꯟꯗꯤ ꯄꯩꯁꯥ ꯇꯥꯡꯉꯤꯗꯣ ꯌꯥꯝꯃꯦꯕ ꯂꯥꯛ ꯂꯥꯛ ꯃꯉꯥ ꯇꯔꯨꯛ ꯇꯔꯦꯠꯃꯨꯛ ꯂꯩꯇꯗꯤ ꯌꯥꯔꯣꯏꯗꯤ ꯇꯥꯡ ꯑꯍꯣꯡꯕꯁꯤꯅ ꯍꯥꯟꯅ ꯌꯦꯡꯕꯅ ꯐꯅꯤ
ꯐꯣꯔꯁꯟꯗꯣ ꯎꯝ ꯂꯩꯔꯗꯤ ꯑꯗꯨꯝ ꯆꯍꯤ ꯀꯨꯟ ꯀꯨꯟꯊ꯭ꯔꯥ ꯑꯗꯨꯝ ꯊꯧꯕ ꯌꯥꯔꯦꯗꯅ
ꯍꯣꯏ ꯑꯗꯨꯗꯤ ꯁꯤꯖꯟ ꯑꯃꯗ ꯄꯩꯁꯥ ꯌꯥꯝ ꯇꯥꯟ ꯌꯥꯝ
ꯎꯝ
ꯑꯩꯈꯣꯏꯔꯣꯝꯗ ꯑꯗꯨꯅꯗꯤ ꯂꯧ ꯈꯣꯏ ꯀꯌꯥ ꯈꯣꯏꯅꯗꯦ꯫
ꯎꯝ ꯎꯝ ꯁꯪꯉꯝ ꯑꯃꯗ ꯂꯤꯁꯤꯡ ꯑꯍꯨꯝ꯫ ꯍꯦꯜꯂꯦ ꯆꯦꯡ ꯑꯍꯨꯝ ꯆꯥꯝꯃꯉꯥ ꯑꯗꯨꯝ ꯂꯧꯋꯦ꯫
ꯁꯪꯒꯝ ꯑꯃꯗ꯫
ꯎꯝ
ꯀꯣꯝ ꯀꯌꯥꯃꯨꯛ꯫
ꯈꯪꯗꯦ ꯂꯤꯁꯤꯡ ꯑꯅꯤ ꯆꯥꯝꯃꯉꯥꯔꯥ ꯈꯪꯗꯦ꯫
ꯄꯨꯡ
ꯄꯨꯡꯗ ꯂꯧꯋꯦ꯫
ꯄꯨꯡ ꯄꯨꯡꯗ꯫
ꯎꯝ꯫
ꯑꯣ꯫
ꯑꯌꯥꯝꯕꯅꯗꯤ ꯁꯪꯉꯝꯗ ꯆꯠꯂꯦꯕꯀꯣ꯫
ꯎꯝ
ꯈꯪꯅꯦ
ꯀꯕꯨꯇ ꯀꯕꯨꯨꯇꯅꯗꯤ ꯂꯧ ꯑꯩꯈꯣꯏ ꯔꯣꯝꯗ ꯂꯧ꯫ ꯇꯧꯕꯨꯇꯥꯅꯗꯤ ꯇꯧꯅꯕ ꯑꯗꯨꯒ ꯂꯧ ꯌꯥꯩ ꯃꯇꯝꯗꯅꯀꯣ ꯄꯩꯁꯥ ꯌꯥꯝ ꯇꯥꯟ ꯄꯩꯥꯁꯥ ꯌꯥꯝ ꯇꯥꯟꯕ ꯍꯥꯏꯗꯤ ꯂꯧ ꯌꯩ ꯁꯤꯖꯟ ꯑꯃꯗ ꯂꯥꯛ ꯑꯃ ꯑꯅꯤꯗꯤ ꯑꯗꯨꯝ ꯇꯥꯜꯂꯦꯕ ꯃꯤꯅ꯫
ꯎꯝ꯫
ꯈꯪꯗꯦ ꯅꯪ ꯑꯄꯥꯝꯕꯗꯨ ꯂꯧꯔꯣ꯫
ꯐꯣꯔꯁꯟꯗꯤ ꯑꯥ ꯄꯩꯁꯥ ꯌꯥꯝ ꯋꯥꯠꯂꯤꯗ ꯐꯣꯔꯁꯟꯗꯤ ꯀꯕꯨꯇꯥꯒꯨꯝ ꯗꯤ ꯍꯥꯟꯅ ꯂꯧꯕ ꯌꯥꯢ ꯀꯕꯨꯇꯒ ꯔꯥꯢꯁ ꯃꯤꯜꯒꯨꯝꯕ ꯑꯗꯩ ꯑꯥ ꯑꯗꯨꯒ ꯀꯣꯟꯅ ꯑꯩꯈꯣꯏꯒꯤ ꯌꯦꯟ ꯃꯆꯤꯟꯖꯥꯛ ꯀꯩꯅꯣ ꯀꯛꯄꯒꯤꯗꯣ ꯑꯗꯨꯁꯨ ꯂꯧ
ꯑꯗꯨꯅ ꯀꯌꯥ ꯄꯤꯕ
ꯁꯤꯗꯗꯤ ꯑꯍꯣꯡꯕ ꯂꯩ ꯂꯤꯁꯤꯡ ꯑꯅꯤ ꯂꯩ ꯑꯩꯈꯣꯏꯒꯤ ꯂꯤꯁꯤꯡ ꯀꯨꯟꯃꯨꯛꯀꯤꯁꯨ ꯂꯩꯌꯦꯕ ꯑꯩꯈꯣꯏꯒꯤ ꯂꯐꯨ ꯀꯩꯒꯨꯝꯕ ꯐꯖꯅ ꯁꯣꯏꯌꯦꯕ ꯐꯖꯅ ꯀꯛꯄꯅꯦꯕ
ꯎꯝ
ꯑ ꯑꯣꯛ ꯆꯆꯥꯒꯨꯝꯕꯀꯣ ꯑꯗꯨꯒꯨꯝꯕꯗꯤ ꯑꯩꯈꯣꯏꯅ ꯊꯥꯡ ꯊꯥꯡꯅ ꯀꯛꯇꯁꯨ ꯌꯥꯔꯦ
ꯑꯗꯣ ꯂꯐꯨꯒꯨꯝꯕꯗꯤ ꯂ ꯍꯣꯏ ꯄꯥꯝꯕꯤ ꯑꯗꯨꯗꯤ ꯌꯥꯝ ꯂꯩꯕ ꯅꯠꯇ꯭ꯔꯣ ꯅꯣꯏꯔꯣꯝꯗ ꯐ꯭ꯔꯤꯗ
ꯑꯦ ꯂꯣꯏꯍꯣꯏ ꯃꯥꯝꯕꯤꯗꯤ ꯂꯣꯏ ꯍꯣꯟꯟꯗꯣꯛꯑ ꯂꯣꯏ ꯂꯩꯕꯅꯤ
ꯎꯝ
ꯑꯗꯨꯒꯨꯝꯕ ꯂꯣꯏꯅ ꯇꯧ ꯌꯥꯔꯦ ꯉꯥꯅꯨꯒꯤꯁꯨ ꯑꯣꯛꯀꯤꯁꯨ ꯂꯐꯨꯗꯣ ꯑꯩꯈꯣꯏꯁꯨ ꯈꯔ ꯈꯔ ꯊꯥꯕ ꯇꯥꯔꯦꯗꯅ ꯐꯥꯝꯒꯨꯝꯕ ꯇꯧꯔꯒꯀꯣ
ꯑꯥ
ꯑꯍꯥꯟꯕꯗꯤ ꯑꯍꯥꯟꯕꯗꯤ ꯋꯥꯗꯤ ꯋꯥꯒꯅꯤꯀꯣ ꯑꯗꯨ ꯀꯣꯏꯔ ꯀꯣꯏꯔ ꯑꯗꯨꯝ ꯑꯩꯈꯣꯏꯅ ꯑꯦꯠꯖꯁ ꯇꯧꯔꯒ ꯑꯩꯈꯣꯏ ꯌꯥꯝ ꯋꯥꯅ ꯁꯨꯔꯨꯗ꯭ꯔꯁꯨ ꯑꯗꯨꯝ ꯍꯤꯡꯕ ꯌꯥꯏ ꯍꯤꯡꯕ ꯌꯥꯒꯅꯤ ꯍꯥꯏꯕ ꯈꯜꯂꯤꯗ ꯑꯩꯗꯤ
ꯑꯗꯨꯅꯦ
ꯎꯝ
ꯑꯗꯨꯗꯩꯗꯤ ꯃꯤ ꯃꯌꯥꯝꯗ ꯃꯣꯏ ꯃꯇꯩ ꯃꯅꯥꯎꯗꯣ ꯁꯦꯁ
ꯃꯣꯏ ꯃꯇꯩ ꯃꯇꯥꯎꯗꯣ ꯌꯥꯝ ꯐꯩ ꯈꯣꯠꯂꯤ ꯍꯥꯏ
ꯑꯂ
ꯎꯝ
ꯅꯠꯇ꯭ꯔꯥ
ꯍꯣꯏ ꯌꯦꯟ ꯂꯣꯏꯕꯒꯤꯁꯨ ꯐꯖꯅ ꯑꯩꯗꯤ ꯏꯟꯇꯔꯦꯁ ꯂꯩꯌꯦ
ꯑꯩꯁꯨ ꯇꯧꯅꯤꯡꯉꯦ ꯑꯗꯨꯒꯨꯝꯕꯗꯣ ꯅꯪꯅ ꯇꯧꯔꯗꯤ ꯑꯗꯨꯝ ꯃꯇꯦꯡ ꯑꯗꯨꯝ ꯇꯧꯔꯅꯤꯗ ꯏꯕꯥꯅꯤ ꯁꯨꯃꯤꯟꯅꯔꯒ ꯂꯣꯏꯔꯦ
ꯎꯝ ꯈꯨꯗꯛꯇ ꯏꯟꯀꯝ ꯂꯥꯛꯄꯒꯤꯗꯤ ꯕꯣꯏꯂꯔꯁꯨ ꯈꯔ ꯂꯣꯏꯒꯗꯕꯀꯣ ꯕꯣꯏꯂꯔ ꯌꯥꯡꯈꯩ ꯂꯣꯏꯕꯗꯣ ꯀꯣ ꯑꯩꯁꯨ ꯁꯤꯔꯗꯤ ꯑꯩꯈꯣꯏ ꯂꯤꯁꯤꯡ ꯑꯍꯨꯝ ꯃꯔꯤ ꯊꯁꯤꯡꯗꯣꯡ ꯂꯩ ꯍꯥꯏꯌꯦ
ꯍ
ꯑꯩ ꯏꯃꯥꯟꯅꯕꯅ ꯍꯥꯏꯌꯦ ꯅꯍꯃ ꯋꯥꯔꯤ ꯆꯥꯎꯕꯗꯀꯣ ꯑꯗꯨꯅ ꯇꯦꯛ ꯇꯦꯛ ꯑꯍꯥꯟꯕ ꯂꯣꯏꯕꯗꯀꯣ ꯌꯥꯝ ꯂꯣꯏꯗꯕꯤꯗ ꯑꯩꯈꯣꯏ ꯑꯦꯛꯁꯄꯤꯔꯤꯦꯟꯁ ꯀꯩꯁꯨ ꯈꯜꯂꯒꯄ
ꯑꯥ
ꯍꯩꯒꯨꯝꯕ ꯑꯗꯨꯒ ꯍꯥꯏꯅ ꯍꯩꯋꯥꯏ ꯄꯨꯔꯥ ꯕꯣꯏꯂꯔꯒꯨꯝꯕ ꯑꯦꯛꯁꯄꯥꯔꯠ ꯑꯣꯏꯔꯦ ꯍꯥꯏꯔ ꯀꯥꯟꯗꯀꯣ ꯆꯥꯝꯃꯉꯥ ꯂꯤꯁꯤꯡ ꯂꯣꯏꯔꯗꯤ ꯄꯩꯁꯥꯗꯤ ꯑꯗꯨꯝ ꯄꯥꯏꯒ ꯇꯧꯔꯝꯅꯦ